ꯍꯥꯏ ꯇꯕ꯭ꯔꯣ
ꯑꯩ
ꯇꯥꯏꯀꯣ ꯏꯕꯦꯝꯃ ꯍꯦ ꯑꯁ ꯉꯁ ꯁꯤ ꯍꯥꯏꯕꯦꯟ ꯃꯟꯈ꯭ꯔꯦꯅꯦ
ꯉꯥꯏꯕꯗ ꯀꯨꯏꯈ꯭ꯔꯕꯒꯤ
ꯑꯁꯦꯡꯕ ꯅꯪꯒꯤ ꯃꯦꯁꯦꯖꯇꯣ ꯑꯃꯨꯛꯀ ꯆꯠꯇꯦ
ꯑꯣ
ꯑꯈꯣꯏꯗꯤ ꯑꯩꯈꯣꯏ ꯌꯨꯝꯗꯗꯤ ꯐꯨꯠꯕꯣꯜ ꯌꯦꯡꯅꯤꯡꯉꯥꯏꯅꯦꯅ ꯃꯤ ꯂꯣꯏ ꯂꯥꯛꯑꯦ ꯕ꯭ꯂꯥ ꯕ꯭ꯂꯥ ꯕ꯭ꯂꯥ ꯕ꯭ꯂꯥ ꯇꯧꯔꯒ ꯂꯩꯑꯦ ꯈꯪꯗꯦ ꯈꯔꯤ ꯇꯧ
ꯑꯈꯣꯏ ꯌꯨꯝꯗꯀꯣ
ꯎꯝ
ꯀꯩꯅꯣ ꯇꯧꯅꯤꯡꯉꯥꯏ ꯂꯥꯛꯄ
ꯅꯠꯇꯦ ꯑꯗꯣ ꯅꯪꯗꯤ ꯀꯗꯥꯏ ꯆꯠꯈ꯭ꯔꯕ꯭ꯔ ꯃꯣꯏꯒꯤ ꯃꯈꯣꯟ ꯇꯥꯗꯦ ꯍꯥꯏꯕꯅꯤꯗ
ꯑꯍꯣꯏ ꯃꯅꯨꯡ ꯂꯣꯏ ꯆꯪꯈ꯭ꯔꯦ ꯍꯧꯖꯤꯛ
ꯑꯣ ꯑꯣ
ꯂꯣꯏ ꯆꯪꯈ꯭ꯔꯦ ꯈꯪꯗꯦ ꯃꯄꯥꯟꯗ ꯃꯣꯏꯗꯤ ꯐꯝꯕꯀꯣ ꯉꯁꯥꯏ ꯑꯗꯣ ꯇꯤꯚꯤ ꯌꯦꯡꯅꯤꯡꯉꯥꯏ ꯃꯣꯏ ꯆꯪꯈ꯭ꯔꯕ꯭ꯔꯥ ꯈꯪꯗꯦ ꯂꯣꯏ ꯆꯪꯈ꯭ꯔꯦ
ꯎꯝ
ꯅꯨꯄꯥꯁꯤꯡ ꯉꯥꯛꯇ ꯑꯣꯏꯕꯒꯤꯀꯣ
ꯍꯣꯏ
ꯑꯩ ꯍꯧꯒꯠꯅꯤꯡꯗꯕ ꯑꯗꯨ ꯑꯣꯏꯔꯁꯨ
ꯎꯝ ꯉꯁꯤꯗꯤ ꯑ ꯑꯦ ꯄꯨꯡ ꯇꯔꯥꯃꯥꯊꯣꯏꯗꯔ ꯀꯣ ꯐꯨꯠꯕꯣꯜ ꯍꯧꯅꯤꯡꯉꯥꯏꯁꯦ
ꯑꯪ ꯇꯦꯟ ꯊꯥꯔꯇꯤꯗ ꯂꯩꯌꯦ ꯑꯃ
ꯑꯣ ꯑꯣ
ꯑꯗꯨꯒ ꯇꯨ ꯑ ꯊꯥꯔꯇꯤꯗ ꯑꯃ ꯂꯩꯌꯦ ꯑꯣ ꯄꯔꯣꯇꯨ ꯐ꯭ꯔꯥꯟꯁ ꯀ ꯀꯔꯤꯔꯥ ꯀꯥꯎꯔꯦ ꯄꯔꯥꯎꯒꯣꯏ
ꯑ ꯑꯗꯨ ꯇꯦꯟ ꯊꯥꯔꯇꯤꯗ ꯂꯩꯕꯗꯣ ꯃꯣꯔꯣꯀꯣꯒ ꯀꯔꯤꯔꯥ
ꯃꯣꯔꯣꯛꯀꯣꯒ ꯏꯃꯦꯝꯃꯥ ꯘꯅꯥ ꯑꯦ ꯘꯅꯥ ꯗꯤ ꯃꯣꯔꯅꯤꯡꯗ ꯁꯥꯟꯅꯕ ꯅꯠꯇ꯭ꯔꯣ ꯎꯝ ꯘꯅꯥꯒ ꯃꯣꯔꯣꯛꯀꯣꯅꯦꯍꯦ
ꯑꯥ
ꯂꯥꯁ ꯇꯥꯏꯝ ꯑꯩꯅ ꯃꯥꯔꯣꯛꯀꯣ ꯆꯠꯄ ꯃꯣꯔꯣꯛꯀꯣꯗ ꯑꯁ ꯅꯨꯡꯁꯤꯈ꯭ꯔꯦꯗ ꯃꯣꯏꯁꯦ ꯉꯝꯗꯧ ꯃꯥꯟꯗ꯭ꯔꯦꯗ ꯍꯥꯏꯔꯒ ꯃꯣꯏꯅ ꯉꯝꯗꯤ ꯉꯝꯃꯦ ꯐꯦꯅꯥꯜꯇꯤꯗ
ꯍꯣꯏ ꯄꯦꯅꯥꯜꯇꯤ ꯂꯥꯛꯄ ꯅꯨꯃꯤꯇꯣ ꯅꯤꯗꯔꯂꯦꯟꯒ ꯀꯣ
ꯎꯝ ꯉꯝꯗꯧ ꯃꯥꯟꯗꯔꯦ ꯅꯨꯡꯁꯤꯕꯤ ꯍꯥꯏꯔꯒ
ꯑꯪ ꯉꯝꯒꯅꯤ ꯍꯥꯏꯅ ꯈꯜꯂꯤꯗ
ꯑꯩꯗꯤ ꯉꯝꯔꯔꯣꯏ ꯅꯤꯗꯔꯂꯦꯟ ꯑꯗꯨꯁꯤꯡꯗꯤ ꯃꯣꯏ ꯌꯥꯝ ꯍꯥꯏꯕꯅꯤꯅ ꯁꯤꯗꯤ ꯉꯝꯗꯧ ꯃꯥꯟꯗꯔꯦ ꯍꯥꯏꯔ ꯈꯜꯂꯒ ꯂꯩꯕ ꯑꯗꯨ ꯃꯣꯏꯅꯤꯁꯦ ꯄꯣꯏꯟꯁꯦ ꯆꯞ ꯃꯥꯟꯅꯔꯒ ꯂꯩꯕ ꯑꯗꯨꯒ ꯄꯦꯅꯥꯜꯇꯤꯗ ꯑꯗꯨꯗꯁꯨ ꯑꯁ ꯒꯣꯜ ꯑꯃꯈꯛꯇ
ꯎꯝ
ꯂꯣꯏ ꯕꯦꯔꯥꯅꯤ ꯒꯣꯜ ꯀꯤꯞꯄꯔꯗꯣ ꯌꯥꯝ ꯁꯥꯡꯕꯒꯤ ꯑꯩꯗꯤ ꯑꯥ ꯃꯨꯏ ꯉꯝꯗꯧ ꯃꯟꯗ꯭ꯔꯦ ꯍꯥꯏꯔꯒ ꯑꯩ ꯀꯤꯈ꯭ꯔꯕꯀꯣ
ꯎꯝ
ꯑꯁ ꯉꯝꯗ꯭ꯔꯗꯤ ꯌꯥꯝ ꯅꯨꯡꯁꯤꯈ꯭ꯔꯦꯀꯣ ꯍꯥꯏꯔꯒ ꯂꯥꯁꯇ ꯉꯝ ꯉꯝꯈ꯭ꯔꯕ
ꯎꯝ ꯀꯔꯤ ꯏꯟꯁꯥꯡ ꯆꯥꯏ ꯍꯥꯏꯕ꯭ꯔꯥ ꯉꯁꯤ
ꯉꯁꯤ ꯑꯩꯈꯣꯏ ꯌꯦꯟꯗꯦꯝꯒ ꯑꯥ ꯑꯂꯨ ꯑꯗꯨꯒ ꯆꯅꯥ ꯉꯥꯎꯔꯒ ꯆꯥꯕ
ꯎꯝ ꯍꯥꯎꯅꯤ
ꯑꯁ ꯈꯪꯗꯔꯦ ꯏꯟꯖꯥꯡꯁꯨ ꯌꯨꯝ ꯃꯅꯥꯛꯇ ꯂꯩ ꯑꯂꯩ ꯑꯔꯩꯔꯩꯕꯗꯣ ꯑꯗꯨꯝ ꯊꯣꯡꯕꯅꯦ ꯉꯁꯤ ꯑꯩ
ꯎꯝ ꯑꯗꯨ ꯑꯩꯈꯣꯏꯁꯨ ꯗꯥꯎ ꯆꯥꯔꯒ ꯀꯣ ꯗꯥꯎ ꯊꯣꯡꯔꯒ ꯀꯩꯅꯣ ꯑꯗꯨ ꯁꯣꯏꯕꯨꯝꯗꯣ ꯐ꯭ꯔꯦꯁꯇꯣ
ꯎꯝ
ꯑꯥ ꯑꯩꯒꯤ ꯑꯪꯀꯥ ꯄꯨꯔꯛꯑꯦ ꯑꯗꯨ ꯆꯠ ꯅꯤ ꯁꯤꯡꯔꯒ ꯆꯥꯕꯗ ꯍꯧꯕꯗꯨ ꯂꯣꯏꯔꯦ
ꯑꯣ ꯑꯥ ꯀꯩ ꯑꯆꯧꯕꯗꯨꯔꯥ ꯑꯄꯤꯛꯄꯗꯨꯔ ꯕꯦꯝꯕꯨꯗꯣ
ꯑꯆꯧꯕꯗꯨꯅꯦ ꯑꯗꯨ ꯑꯣꯏꯔꯁꯨꯀꯣ ꯌꯥꯝꯅ ꯐ꯭ꯔꯦꯁ ꯅꯠꯇ꯭ꯔ ꯑꯥ ꯑꯥ ꯑꯥ ꯌꯥꯝꯅ ꯑꯉꯥꯡ ꯑꯣꯏꯕ ꯑꯗꯨꯗꯣ
ꯑꯣ
ꯑꯗꯨꯏ ꯌꯥꯝ ꯍꯥꯎꯋꯦꯕ
ꯃꯣꯔꯅꯤꯡꯗ ꯑꯩꯈꯣꯏꯗꯤ ꯎꯇꯤꯒ ꯆꯥꯕꯒꯤ ꯐꯖꯅ ꯆꯥꯊꯣꯛꯈ꯭ꯔꯦ
ꯎꯝ ꯅꯦꯛꯁ ꯇꯥꯏꯝ ꯄꯨꯔꯛꯑꯔꯗꯤ ꯎꯇꯤ ꯆꯠꯊꯣꯛꯀꯅꯤ ꯑꯩꯈꯣꯏꯖꯨ ꯉꯁꯤ ꯈꯔ ꯉꯛꯇ ꯄꯨꯔꯛꯄꯒꯤꯀꯣ ꯆꯥꯕ ꯌꯥꯗꯦ ꯑꯗꯨ ꯆꯠꯅꯤ ꯑꯣꯏꯅ ꯆꯥꯏ
ꯑꯣ ꯂꯩꯇꯦ ꯍꯥꯏꯕ꯭ꯔꯣ
ꯌꯥꯝ ꯂꯩꯌꯦ ꯍꯥꯏꯌꯦ ꯑꯗꯨ ꯑꯣꯏꯔꯁꯨ ꯀꯔꯤꯅꯣ ꯃꯄꯨ ꯂꯩꯕꯒꯤ
ꯑꯣ ꯑꯣ
ꯃꯄꯨ ꯂꯩꯌꯦ ꯍꯥꯏꯕꯀꯣ
ꯎꯝ
ꯑꯗꯨ ꯃꯄꯨꯕꯨ ꯎꯔꯗꯤ ꯈꯔ ꯄꯩꯁꯥ ꯄꯤ ꯊꯧꯔꯒ ꯂꯧꯕ ꯌꯥꯏ ꯗꯨ ꯃꯄꯨꯕꯨꯁꯨ ꯎꯗꯦ ꯑꯗꯨꯒꯤ ꯂꯧꯅꯤꯡꯉꯥꯏꯗꯣ ꯈꯔ ꯇꯥꯟꯕ ꯃꯥꯜꯂꯦ
ꯑꯣꯏ‌ ꯑꯣꯏꯔꯝꯅꯤ
ꯎꯝ ꯑꯦꯟꯁꯥꯡꯒꯤꯗꯤ ꯐꯥꯗꯕ ꯃꯤ ꯌꯝꯕꯒꯤꯀꯣ ꯎꯝ ꯑꯉꯥꯡ ꯈꯣꯏꯗꯤ ꯆꯠꯅꯤꯗꯤ ꯆꯥꯗꯕꯅꯤꯅ ꯀꯔꯤꯅꯣ ꯑꯩꯈꯣꯏꯒꯤꯗꯤ ꯆꯠꯅꯤꯗꯤ ꯌꯥꯝ ꯂꯩꯌꯦ ꯑꯗꯨꯝ ꯂꯩꯔꯤꯌꯦ ꯍꯧꯖꯤꯛꯁꯨ
ꯑꯣ ꯑꯈꯣꯏ ꯉꯔꯥꯡ ꯑꯦ ꯑꯈꯣꯏ ꯅꯨꯄꯥꯅ ꯄꯨꯔꯛꯄꯁꯨ ꯑ ꯑꯅꯤ ꯑꯩꯅ ꯀꯥꯝꯊꯣꯛꯄ ꯑꯗꯨꯒ ꯑꯈꯣꯏ ꯏꯃꯥꯒꯤꯗꯃꯛ ꯈꯔ ꯄꯤꯌꯦ ꯑꯗꯣ ꯑꯈꯣꯏꯅ ꯈꯔ ꯆꯥꯕꯀꯣ ꯑꯗꯨ ꯑꯣꯏꯔꯁꯨ ꯌꯥꯝ ꯌꯥꯝ ꯆꯥꯏ ꯑꯈꯣꯏꯗꯤ ꯑꯅꯤꯈꯛ ꯇꯅꯦ ꯍꯥꯏꯔꯁꯨ ꯆꯥꯎꯕꯅꯤꯅꯀꯣ
ꯎꯝ
ꯃꯥꯒꯤ ꯁ꯭ꯇꯥꯔꯇꯤꯡ ꯄꯥꯔꯠꯇꯣ ꯌꯥꯝ ꯎꯝ ꯊꯥꯕꯗꯣ ꯑꯗꯨ ꯄꯨꯔꯛꯄ ꯑꯗꯨꯅ ꯍꯦꯟꯅ ꯆ ꯍꯥꯎꯕꯀꯣ ꯑꯈꯣꯏꯁꯦ ꯑ ꯄꯦꯟꯅ ꯆꯥꯊꯣꯛꯈ꯭ꯔꯦ ꯉꯁꯤ ꯑꯩ
ꯎꯝ ꯑꯩꯁꯨ ꯌꯥꯝ ꯄꯦꯜꯂꯦ
ꯎꯝ
ꯌꯥꯝ ꯍꯥꯎꯋꯦ ꯑꯩ ꯑꯃꯨꯛꯀ ꯆꯥꯅꯤꯡꯉꯦ ꯑꯗꯨꯒ ꯍꯧꯖꯤꯛꯁꯨ ꯆꯥꯅꯤꯡꯉꯦ ꯑꯗꯨ ꯑꯣꯏꯔꯁꯨ ꯃꯣꯔꯣꯛ ꯌꯥꯝꯕꯒꯤ ꯑꯩꯀꯣ ꯀꯤꯈ꯭ꯔꯕ
ꯀꯔꯤ ꯀꯔꯤꯒ ꯍꯥꯞꯔꯒ ꯆꯥꯕ꯭ꯔꯥ ꯅꯣꯏ ꯆꯠꯅꯤ ꯁꯦꯝꯃꯤꯗꯣ
ꯔꯤꯒꯀꯣ
ꯎꯝ
ꯉꯥꯔꯤꯒ ꯀꯔꯤ ꯀꯔꯤ ꯍꯥꯞꯄ꯭ꯔꯣ ꯈꯪꯗꯦ ꯑꯩꯒꯤ ꯁꯤꯁꯇꯔꯅ ꯂꯣꯟꯅ ꯁꯦꯝꯕꯤꯌꯦ ꯌꯥꯝ ꯍꯥꯎꯋꯦ ꯅꯪꯒꯤꯗꯃꯛꯇ ꯑꯁꯤꯖꯤꯅꯣꯃꯣꯇꯣꯗꯤ ꯉꯁꯤꯗꯤ ꯍꯥꯞꯇꯦ ꯍꯥꯏꯔꯒꯀꯣ
ꯍꯣ
ꯑꯗꯨ ꯃꯣꯏꯒꯤꯗꯤ ꯈꯔ ꯕ꯭ꯂꯥꯟ ꯑꯣꯏꯔꯝꯒꯅꯤ ꯑꯗꯨ ꯑꯣꯏꯔꯁꯨ ꯑꯩꯒꯤꯗꯤ ꯌꯥꯝ ꯍꯥꯎꯕꯗꯨ
ꯑꯣ ꯑꯖꯤꯅꯥꯃꯣꯇꯣ ꯃꯣꯏ ꯑꯗꯨꯝ ꯆꯥꯕꯁꯤꯡꯗꯤ ꯍꯦꯛ ꯍꯞꯇꯕꯗ ꯃꯣꯏ ꯑ ꯐꯖꯅ ꯈꯪꯕꯅꯦ
ꯎꯝ
ꯑꯗꯣ ꯑꯩ ꯑꯩꯗꯤ ꯄꯥꯝꯅꯤꯗ ꯑꯩꯅ ꯌꯨꯇ꯭ꯌꯨꯕꯇ ꯑꯃꯔꯛ ꯎꯕꯀꯣ ꯗꯣꯛꯇꯔ ꯑꯃꯥꯅ ꯍꯥꯏꯕꯗꯣ ꯑꯖꯤꯅꯣꯃꯣꯇꯣꯒꯤ ꯃꯔꯝꯗ ꯁꯥꯏꯟꯇꯤꯁꯁꯨ ꯈꯪꯗꯦꯗꯣ ꯔꯤꯁꯔꯁ ꯇꯧꯔ ꯌꯦꯡꯉꯣꯅ ꯑꯗꯨ ꯐꯕ꯭ꯔꯥ ꯐꯠꯇꯕ꯭ꯔꯥ ꯍꯥꯏꯕꯒꯤ ꯃꯔꯝꯗ ꯍꯥꯏꯕꯀꯣ ꯑꯗꯣ ꯐꯥꯏꯌꯦ ꯁꯥꯏꯟꯇꯤꯁꯅꯗꯤ ꯑꯃ ꯔꯤꯁꯔꯁ ꯇꯧꯕꯅꯦꯗꯤ ꯈ꯭ꯋꯥꯏ ꯆꯥꯎꯅꯗꯤ ꯍꯥꯏꯗꯦ ꯑꯗꯨꯁꯨ ꯎꯝ ꯐꯠꯇꯦꯗꯤ ꯍꯥꯏꯗꯦ ꯑꯗꯨꯝ ꯌꯥꯏ ꯍꯥꯏꯕ ꯈꯛ ꯇꯅꯦ ꯑꯗꯨꯒꯤ ꯑꯈꯣꯏꯅ ꯑ ꯆꯥꯎ ꯍꯛꯆꯥꯡꯒꯤꯗꯃꯛ ꯐꯕꯅꯦ ꯍꯥꯏꯗꯕꯅꯤꯅ ꯑ ꯑꯈꯣꯏꯅ ꯆꯦꯛꯁꯤꯟꯕꯅ ꯍꯦꯟꯅ ꯐꯩꯌꯦꯅ ꯍꯥꯏꯕꯗꯣ
ꯑꯥ ꯍꯣꯏ ꯍꯣꯏ
ꯍꯣꯏ ꯃꯥꯅꯁꯨ ꯑꯗꯨꯃꯥꯏ ꯍꯥꯢꯕ ꯑꯗꯨꯒ ꯑꯁꯤ ꯆꯥꯕꯒꯤ ꯁꯤ ꯀꯥꯏꯒꯅꯤ ꯍꯥꯏꯕꯗꯤ ꯑ ꯌꯥꯝ ꯄ꯭ꯔꯨꯐꯗꯤ ꯂꯩꯇꯦ ꯑꯗꯨ ꯑꯣꯏꯔꯁꯨ ꯑꯦꯅꯤꯃꯜꯁꯇꯗꯤ ꯇꯧꯋꯦ ꯍꯥꯏꯕ ꯃꯣꯢꯅ ꯀꯣ ꯑꯦꯅꯤꯃꯜꯒꯤ ꯁ꯭ꯇꯗꯤ ꯇꯧꯔꯒ
ꯎꯝ
ꯑꯁꯤꯁꯦ ꯑꯩꯈꯣꯏ ꯍ꯭ꯌꯨꯃꯦꯟ ꯕꯤꯡꯗꯗꯤ ꯑꯥ ꯔꯤꯂꯦꯠ ꯑꯣꯏꯒꯦꯔꯥ ꯑꯣꯏꯔꯣꯏꯔ ꯑꯗꯨꯕꯨꯗꯤ ꯈꯪꯗꯦ ꯑꯗꯨ ꯑꯣꯏꯔꯁꯨ ꯑ ꯃꯥꯏꯅ ꯎꯆꯁꯤ ꯎꯆꯤꯗꯤ ꯈꯪꯕ꯭ꯔꯥ
ꯍꯣꯏ ꯍꯣꯏ
ꯑꯗꯨꯗ ꯏꯁꯇꯗꯤ ꯇꯧꯔꯒ ꯑꯥ ꯀꯤꯠꯅꯤ ꯀꯤ ꯑꯗꯨꯒ ꯑꯉꯥꯡ ꯄꯣꯛꯄꯒꯤꯀꯣ ꯑꯉꯥꯡꯒꯤ ꯑꯗꯨ ꯑꯗꯨꯒ ꯂꯤꯚꯔ ꯑꯗꯨꯗ ꯑꯦꯐꯦꯛ ꯇꯧꯕ ꯑꯥ ꯂꯩꯌꯦ ꯍꯥꯏꯕ
ꯑꯣ
ꯑꯗꯨꯗ ꯑꯦꯐꯦꯛ ꯇꯧꯋꯦ ꯍꯥꯏꯌꯦ ꯃꯣꯏꯅ ꯏꯁꯇꯗꯤ ꯇꯧꯕꯗ ꯑꯗꯨꯒꯤ ꯑꯩꯈꯣꯏ ꯃꯤꯕꯨꯗꯤ ꯎꯝ ꯑꯦꯐꯦꯛ ꯇꯧꯒꯦꯔꯥ ꯇꯧꯔꯣꯏꯔꯗꯤ ꯎꯝ ꯑꯩꯈꯣꯏꯒꯤ ꯐꯪꯁꯟꯒ ꯑꯦꯅꯤꯃꯦꯜꯒꯤ ꯐꯪꯁꯟꯗꯤ ꯈꯔ ꯇꯣꯡꯉꯥꯟꯕꯅꯤꯅ ꯎꯝ ꯑꯗꯨꯃꯛꯄꯨꯗꯤ ꯂꯩꯗꯧ ꯃꯥꯟꯗꯦ ꯑꯗꯨ ꯑꯣꯏꯔꯁꯨ ꯑ ꯑꯦꯅꯤꯃꯦꯜ ꯏꯁꯇꯥꯗꯤꯗꯗꯤ ꯑꯗꯨ ꯗꯤꯇꯦꯛ ꯇꯧꯋꯦ ꯍꯥꯏꯕꯀꯣ ꯑꯗꯨꯒ ꯃꯣꯏꯅ ꯍꯥꯏꯗꯣ ꯆꯥꯏꯅꯤꯁ ꯆꯥꯏꯅꯤꯁ ꯁꯤꯟꯗ꯭ꯔꯣꯝ ꯍꯥꯏꯅ ꯑꯃꯔꯥꯛ ꯊꯣꯛꯑꯦꯌꯦ
ꯑꯣ ꯑꯁ ꯑꯧ
ꯍꯣꯏꯑ ꯀꯨꯏꯈ꯭ꯔꯦꯍꯦ ꯑꯗꯨ ꯑꯁꯤꯒꯤꯒꯤ ꯃꯣꯏꯅ ꯇꯣꯟꯕꯗꯣ ꯑꯗꯨꯁꯨ ꯑꯃꯥꯔꯛ ꯇꯣꯏꯑꯦꯍꯦ ꯃꯣꯏ ꯔꯦꯁꯇꯨꯔꯦꯟ ꯑꯗꯨꯗꯥꯗ ꯌꯥꯝ ꯍꯛ ꯄꯤꯒꯦꯀꯣ ꯑꯗꯨꯒ ꯍꯛꯆꯥꯡ ꯁꯣꯛ ꯄꯗꯤ ꯊ꯭ꯔꯤ ꯒ꯭ꯔꯥꯝ ꯍꯦꯟꯅ ꯆꯥꯔꯗꯤ ꯍꯛꯆꯥꯡ ꯁꯣꯛꯅꯤꯡꯉꯥꯏ ꯌꯥꯝ ꯆꯥꯟꯁ ꯂꯩ ꯍꯥꯏꯕꯀꯣ ꯑꯗꯨꯒ ꯑꯩꯈꯣꯏꯗꯤ ꯆꯥꯔꯁꯨ ꯌꯥꯝ ꯌꯥꯝ ꯆꯥꯒꯅꯨ ꯍꯥꯏꯕ ꯎꯝ ꯊ꯭ꯔꯤ ꯒ꯭ꯔꯥꯝ ꯐꯥꯎꯕꯗꯤ ꯍꯣꯏ ꯑꯩꯈꯣꯏ ꯆꯥꯗꯧ ꯃꯥꯟꯗꯦ ꯑꯗꯨ ꯑꯣꯏꯔꯁꯨ ꯑꯗꯨ ꯑꯥ ꯌꯥꯝ ꯌꯥꯝ ꯆꯥꯕ ꯃꯤꯁꯤꯡ ꯑꯣꯏꯔꯗꯤ ꯅꯣꯏ ꯁꯤꯃꯛꯇꯤ ꯆꯥꯒꯅꯨꯅꯗꯤ ꯍꯥꯏꯕꯀꯣ ꯃꯥꯅ
ꯑꯍꯣꯏ ꯍꯣꯏ ꯑꯁ ꯌꯥꯝ ꯐꯠꯇꯦ ꯑꯗꯨꯗꯣ ꯑꯩ ꯈꯪꯈ꯭ꯔꯕꯅꯦ ꯑꯩꯈꯣꯏ ꯏꯁꯥ ꯁꯣꯟꯕ ꯀꯥꯟꯗ ꯈꯪꯕꯅꯤꯀꯣ ꯁꯣꯟ ꯔꯤꯉꯥꯏꯗꯗꯤ ꯈꯪꯗꯦꯀꯣ
ꯎꯝ ꯑꯗꯨꯒ ꯎꯝ ꯃꯥꯏꯅ ꯃꯥꯅ ꯍꯥꯏꯕꯗꯣ ꯆꯥꯕ ꯃꯇꯝꯗꯅꯦ ꯑꯩꯈꯣꯏꯅ ꯐꯦꯛ ꯇꯧꯔꯒ ꯑꯗꯣ ꯂꯣꯡ ꯂꯥꯁꯇꯤꯡ ꯑꯣꯏꯅ ꯑꯥ ꯏꯁꯥꯗꯗꯤ ꯑꯦꯐꯦꯛ ꯑꯗꯨꯝ ꯇꯧꯕꯗꯤ ꯅꯠꯇꯦ ꯆꯥꯕ ꯆꯥꯕ ꯊꯣꯛꯈ꯭ꯔꯗꯤ ꯑꯃꯨꯛ ꯀꯥ ꯎ ꯑꯦꯐꯦꯛ ꯇꯧꯕꯗꯣ ꯏꯁꯥ ꯑꯩꯉꯣꯟꯗ ꯑꯦꯐꯦꯛ ꯇꯧꯕꯁꯤꯡꯗꯣ ꯑ ꯑꯃꯨꯛꯀ ꯍꯟꯊꯒꯅꯤ ꯍꯌꯦ ꯌꯦꯡꯉꫭ
ꯎꯝ
ꯑꯗꯨꯝ ꯑꯃꯨꯛꯀ ꯂꯣꯏꯒꯅꯤ ꯂꯣꯏꯒꯅꯤ ꯁꯣꯔꯠ ꯇꯥꯔꯝ ꯑꯣꯏꯅꯀꯣ
ꯑꯥ
ꯎꯝ ꯇꯧꯒꯅꯤ ꯑꯗꯨ ꯑꯣꯏꯔꯁꯨ ꯎꯝ ꯌꯥꯝ ꯌꯥꯝ ꯆꯥꯕꯗꯤ ꯆꯥꯒꯅꯨ ꯍꯥꯏꯌꯦ ꯃꯣꯏꯅ ꯕꯣꯟꯁꯇꯥꯁꯨ ꯑꯥꯐꯦꯛ ꯇꯧ ꯑꯦ ꯍꯥꯏꯗꯨ
ꯕꯣꯟꯁꯦ ꯌꯥꯝ ꯑꯦꯐꯦꯛ ꯇꯧꯈ꯭ꯔꯕꯅꯤ ꯑꯩꯗꯤ ꯍꯦꯛ ꯆꯥꯔꯤꯗꯤꯀꯣ ꯑꯁꯤ ꯑꯩꯈꯣꯏꯒꯤ ꯑꯩꯒꯤ ꯖꯣꯏꯟꯁꯀꯨꯝꯕ ꯕꯣꯟꯁ ꯀꯨꯝꯕ ꯌꯥꯝ ꯅꯥꯔꯒ ꯏꯁꯥ ꯑꯗꯣ ꯌꯥꯝ ꯁꯣꯟꯕꯅꯦ
ꯎꯝ
ꯈꯪꯗꯦ ꯀꯔꯤꯒꯤꯔꯥ ꯑꯗꯨ ꯐꯠꯇꯦ ꯑꯩꯒꯤꯗꯤ ꯀꯔꯤꯃꯠꯇ ꯐꯠꯇꯦ ꯑꯗꯨꯗꯤ
ꯑ
ꯍꯥꯎꯗꯤ ꯍꯧꯏꯀꯣ
ꯍꯣꯏ ꯍꯧꯕꯗꯤ ꯇꯦꯖꯀꯤꯗꯃꯛꯇꯤ ꯍꯦꯟꯒꯠꯂꯦꯌꯦ
ꯎꯝ ꯑꯗꯨꯒꯤ ꯑꯩꯅ ꯑꯁ ꯑꯆꯥꯄꯣꯠꯇꯨ ꯆꯥꯕ ꯐꯥꯁ ꯐꯨꯗꯀꯨꯝꯕ ꯆꯥꯕ ꯌꯥꯗ꯭ꯔꯦ ꯑꯗꯨ ꯆꯥꯕ ꯌꯥꯗꯕꯒꯤ
ꯎꯝ
ꯐꯥꯁ ꯐꯨꯗ ꯂꯣꯏꯅꯃꯛ ꯊꯝꯃꯤꯅꯦ ꯑꯗꯨ
ꯎꯝ ꯑꯁꯦꯡꯕꯅꯦ
ꯇꯨꯝꯅꯤꯡꯈ꯭ꯔꯕ꯭ꯔ ꯏꯕꯦꯝꯃ
ꯎꯝ ꯇꯨꯝꯅꯤꯡꯗ꯭ꯔꯤꯌꯦ ꯇꯨꯝꯕꯗꯤ ꯑꯗꯨꯝ ꯊꯕꯛꯁꯦ ꯇꯧꯕ ꯌꯥꯈꯤꯅꯤꯌꯦ
ꯑꯣ
ꯑꯗꯣ ꯑꯩ ꯑꯃꯨꯛꯀ ꯀꯣꯜ ꯇꯧꯔꯛꯀꯦ
ꯍꯣꯏ ꯇꯧꯔꯛꯑꯣꯀꯣ ꯇꯨꯝꯗ꯭ꯔꯤꯉꯩꯗ ꯀꯣꯜ ꯑꯃ ꯇꯧꯁꯦ
ꯎꯝ
ꯎꯝ ꯎꯝ ꯑꯦ ꯀꯣꯜ ꯆꯠꯈ꯭ꯔꯕ꯭ꯔꯥ ꯑꯩꯈꯣꯏꯒꯤ
ꯅꯠꯇꯦꯍꯦ ꯆꯠꯇ꯭ꯔꯤꯌꯦ ꯑꯗꯨ ꯃꯣꯏꯅ ꯁꯤꯃꯨꯛ ꯊꯝꯔꯣꯁ ꯁꯨ ꯌꯥꯝ ꯈꯜꯂꯣꯏ ꯍꯥꯏꯕ ꯏꯟꯀ꯭ꯔꯤꯖ ꯇꯧꯔꯣꯏ ꯍꯥꯏꯕ ꯑꯗꯨꯒꯤ ꯃꯇꯝ ꯗꯣ ꯄꯝꯃꯨꯌꯦꯅ
ꯑ ꯃꯤ ꯃꯤꯁꯦ ꯅꯨꯡꯉꯥꯏꯕ ꯄꯥꯎ ꯑꯗꯨꯝ ꯍꯥꯏꯔꯛꯑ ꯂꯩꯅꯦ ꯒ꯭ꯔꯨꯞꯇ
ꯁꯦꯡꯕꯗꯤ ꯁꯦꯡꯕ꯭ꯔꯥ ꯈꯪꯗꯦ ꯑꯩꯒꯤꯗꯤ ꯁꯥꯏꯂꯦꯟꯅꯤ
ꯑꯗꯨꯗꯤ ꯍꯌꯦꯡ ꯑꯩꯈꯣꯏꯁꯨ ꯍꯔꯥꯎꯒꯅꯤꯗ
ꯍꯣꯏ ꯍꯔꯥꯎꯁꯅꯨ ꯍꯔꯥꯎꯁꯅꯨ
ꯑꯃꯨꯛ ꯀꯥꯎꯔꯅꯤ ꯑꯗꯨꯅꯦ ꯑꯩꯈꯣꯏꯅ ꯉꯥꯏꯔꯤꯁꯦ
ꯎꯝ
ꯑꯩꯈꯣꯏꯒꯤ ꯏꯃꯥꯟꯅꯕꯤ ꯑꯃꯗꯤ ꯇꯨꯃꯤꯟꯅ ꯂꯩꯈ꯭ꯔꯦꯅꯦ ꯃꯥꯒꯤ ꯅꯦꯠꯋꯥꯛꯃꯨꯛ